ꯒꯨꯗ ꯃꯣꯔꯅꯤꯡ ꯆꯥꯈ꯭ꯔꯦ ꯑꯈꯣꯏꯗꯤ
ꯀꯦ ꯀꯦ
ꯅꯣꯏꯒꯤꯠ ꯅꯣꯏꯗꯤ ꯆꯥꯔꯕꯣ
ꯅꯣꯏ ꯅꯣꯏꯁꯨ ꯆꯥꯛ ꯆꯥꯈ꯭ꯔꯕ꯭ꯔꯣ ꯍꯥꯢꯝꯅꯦꯗ
ꯆꯥꯔꯦ ꯍꯣꯏ ꯉꯁꯤꯗꯤ ꯎꯇꯤ ꯍꯤꯟꯖꯥꯡ ꯆꯥꯗ꯭ꯔꯤ ꯑꯣ
ꯑꯈꯣꯢꯗꯣ ꯑꯈꯣꯏꯗꯤ ꯑꯈꯣꯏꯗ ꯀꯣꯏꯕ ꯆꯠꯀꯦꯅ ꯏꯃꯥꯟꯅꯕꯤꯅꯦ ꯁꯤ
ꯑꯣ ꯍꯣꯏ ꯅꯃꯥꯟꯅꯕꯤ ꯑꯃꯅ ꯍꯥꯏꯔꯛꯑꯦ ꯑꯩꯁꯦ ꯇꯥꯏꯌꯦ ꯀꯣꯏꯕ ꯆꯠꯀꯅꯤ ꯍꯥꯏꯕꯀꯣ ꯅꯪꯉꯤꯁꯤ ꯀꯣꯏꯕ ꯆꯠꯂꯣ ꯐꯣꯇꯣ ꯐꯖ ꯐꯖꯕ ꯀꯥꯞꯄꯒ ꯍꯥ
ꯅꯣꯏ ꯑꯅꯤ ꯅꯣꯏ ꯑꯅꯤꯁꯨ ꯁꯤꯗ ꯀꯣꯜ ꯇꯧꯕ ꯌꯥꯏꯌꯦꯕ
ꯁꯤꯗꯥ
ꯎꯝ ꯑꯁꯤ ꯅꯝꯕꯥꯔꯁꯤꯗ
ꯀꯃꯥꯏꯅꯥ ꯑꯩ ꯒ꯭ꯌꯥꯟ ꯇꯥꯗꯦ ꯅꯪ ꯍꯥꯏꯕ
ꯎꯝ ꯇ꯭ꯌꯨꯗꯦ ꯌꯥꯔꯦ ꯌꯥꯔꯦ ꯒ꯭ꯌꯥꯟ ꯇꯥꯗ꯭ꯔꯗꯤ ꯊꯕꯛ ꯆꯠ ꯆꯠꯀꯦꯔꯥ ꯆꯠꯂꯣꯏꯔꯣ
ꯊꯕꯛ ꯆꯠꯂꯦ ꯉꯁꯥꯏꯅ
ꯑꯣ ꯊꯕꯛ ꯃꯐꯝꯗꯔꯣ ꯍꯧꯖꯤꯛ
ꯎꯝ ꯊꯕꯛ ꯃꯐꯝꯗꯅꯦ
ꯅꯣꯏ ꯊꯕꯛꯇꯤ ꯑꯗꯨꯗꯤ ꯊꯕꯛ ꯂꯩꯇꯦꯅꯥ ꯐꯔ꯭ꯤꯗ ꯂꯩꯕ ꯃꯥꯜꯂꯦ
ꯎꯝ
ꯌꯥꯝ ꯅꯨꯡꯉꯥꯏ ꯀꯣ ꯃꯤꯒꯤꯗꯤ
ꯅꯣꯏꯗꯤ ꯎꯝ ꯅꯣꯏ ꯃꯤ ꯀꯌꯥ ꯆꯠꯀꯗꯕꯅꯣ
ꯃꯤ ꯃꯉꯥ ꯃꯤ ꯃꯉꯥ ꯇꯔꯨꯛꯒꯨꯝꯕ
ꯒ꯭ꯌꯥꯟ ꯇꯥꯅ ꯆꯠꯂꯣꯀꯣ ꯃ ꯎꯝ ꯃꯇꯝ ꯐꯠꯇꯕꯅꯤꯅꯀꯣ
ꯎꯝ ꯑꯁ ꯑꯗꯨꯃꯥꯏꯅ ꯍꯥꯏꯅꯨ ꯀꯤꯌꯦ ꯑꯗꯨꯔꯣꯝꯗꯁꯨ ꯂꯩꯕ꯭ꯔꯥ ꯃꯣꯏꯗꯣ
ꯈꯪꯗꯦ ꯑꯗꯣ ꯈꯪꯗꯦ ꯅꯣꯏꯅ ꯆꯠꯀꯗꯕ ꯃꯐꯝꯗꯣ ꯑꯩꯈꯣꯏ ꯏꯃꯥꯈꯣꯏ ꯈꯨꯟꯒꯤ ꯂꯝꯕꯤꯔꯣꯝꯗꯅꯦꯕꯀꯣ
ꯑꯣ ꯑꯗꯣ ꯃꯣꯏ ꯂꯝꯕꯤꯗꯣ ꯃꯣꯏ ꯃꯤ ꯂꯩꯥꯕ꯭ꯔꯕꯥ
ꯃꯤꯕꯨꯗꯤ ꯂꯩꯔꯝ ꯑꯗꯨ ꯑꯗꯨꯗꯤ ꯂꯩꯌꯦ ꯍꯥꯏꯕ ꯄꯥꯎ ꯇꯥꯗꯦ ꯑꯗꯨꯕꯨ ꯇꯝꯕ ꯉꯝꯗꯦꯗꯅ
ꯑꯗꯨꯕꯨꯗꯤ ꯍꯣꯏ ꯈꯪꯗ꯭ꯔꯦ ꯍꯦ ꯑꯈꯣꯏꯁꯦ
ꯅꯣꯏ ꯆꯠꯊꯣꯛꯑꯕꯣ ꯆꯠꯄ ꯍꯧꯔꯕꯣ
ꯆꯠꯇ꯭ꯔꯦꯗꯥ ꯒꯥꯔꯤ ꯉꯥꯏꯑꯦ ꯂꯣꯏꯁꯤꯟ ꯂꯣꯏꯗꯤ ꯂꯣꯏꯁꯤꯟꯈ꯭ꯔꯦ
ꯃꯌꯥꯝ ꯐꯣꯇꯣ ꯐꯖ ꯐꯖꯕ ꯀꯥꯞꯄꯒ ꯊꯥꯔꯛꯑꯣ ꯀꯣ
ꯁꯦꯁ
ꯇꯨ ꯍꯟꯗ꯭ꯔꯦꯠꯒꯨꯝꯕ ꯐꯣꯇꯣ ꯀꯥꯞꯄ ꯀꯥꯟꯗ ꯇꯨ ꯍꯟꯗ꯭ꯔꯦꯠꯒꯨꯝꯕ ꯐꯣꯇꯣ ꯀꯥꯞꯄ ꯀꯥꯟꯗ ꯑ ꯎꯝ ꯑꯗꯨ ꯃꯔꯛꯇ ꯐꯖꯕ ꯑꯃ ꯊꯥꯔꯛꯑꯣ ꯅꯣꯏ ꯃꯔꯛꯇ ꯀꯅꯥ ꯐꯖꯕ꯭ꯔꯥ ꯌꯦꯡ ꯌꯦꯡꯕꯤꯒꯦ ꯍꯥꯏꯕꯅꯦꯗꯥ
ꯎꯝ
ꯅꯣꯏꯅ ꯇꯜꯂꯗꯤ ꯀꯥꯏ ꯀꯥꯏꯗꯦ ꯊꯥꯔꯛꯇ꯭ꯔꯁꯨ
ꯑꯗꯣ ꯅꯣꯏ ꯆꯠꯀꯗꯕꯁꯦ ꯏꯁꯤꯡ ꯁꯅꯥꯕ ꯆꯠꯅꯤꯡꯉꯥꯏꯔꯥ ꯀꯔꯤ ꯇꯧꯅꯤꯉꯥꯏ ꯀꯔꯤ ꯇꯧꯕ ꯆꯠꯅꯤꯡꯉꯥꯏꯔ
ꯑꯗꯨꯝ ꯀꯣꯏꯕ ꯆꯠꯀꯦ ꯇꯥꯎꯕꯅꯦꯗꯥ
ꯎꯝ ꯍꯣꯏꯗꯥ ꯂꯣꯏꯗꯛ ꯍꯣꯏꯗꯥ ꯅꯣꯏꯗꯤ ꯑꯗꯨꯝ ꯀꯣꯏꯕ ꯆꯠꯄ ꯌꯥꯏꯗ
ꯎꯝ
ꯑꯗꯤ ꯅꯣꯏꯗꯤ ꯑꯗꯨꯝ ꯑꯩꯅ ꯑꯗꯨꯝ ꯐꯣꯟ ꯇꯧꯕꯗ ꯅꯣꯏ ꯅꯃꯥꯟꯅꯕꯤ ꯈꯣꯏꯒ ꯇꯧꯕꯗ ꯆꯥꯛ ꯆꯥ ꯆꯥꯔꯦ ꯇꯨꯝꯃꯦ ꯍꯩ ꯁꯥꯔꯤꯌꯦ
ꯎꯝ ꯈꯣꯏꯗꯤ ꯏꯃꯥꯟꯅꯕꯤ ꯑꯃꯗꯣ ꯑꯈꯣꯏ ꯅꯦꯛꯁ ꯇꯣꯔꯗ ꯂꯩꯕꯅꯦꯕꯥ ꯃꯣꯏ ꯑꯅꯤꯗꯣ ꯗꯣ ꯗꯤꯁ ꯌ꯭ꯔꯅ ꯃꯣꯏꯗꯣ ꯇꯣꯉꯥꯟꯅ ꯂꯩꯈ꯭ꯔꯕ ꯗꯣ ꯑꯈꯣꯏ ꯂꯥꯞꯇꯕꯒꯤ ꯗꯨꯝ ꯄꯨꯟꯕꯅꯦꯗꯥ ꯑꯩ ꯂꯩꯃꯤꯟꯅꯕ ꯅꯨꯄꯤꯁꯨ ꯁꯦ ꯍꯥꯏꯔꯒ ꯃꯥ ꯆꯠꯅꯤꯡꯗ꯭ꯔꯦ ꯍꯥꯏꯌꯦ ꯃꯥꯗꯣ ꯑꯥꯔ ꯕꯤ ꯁꯤ ꯁꯤ ꯒꯤ ꯀꯣꯌꯔꯗ ꯌꯥꯎꯕ ꯑꯗꯨꯒꯤ ꯁꯇꯔꯗꯦꯒꯨꯝꯗꯗꯤ ꯏꯁꯩꯒꯨꯝꯕ ꯃꯔꯛ ꯃꯔꯛ ꯑꯗꯨꯝ ꯇꯝꯕ ꯑꯗꯨꯒꯤ
ꯑꯣ ꯌꯥꯎꯕ ꯀꯣ
ꯎꯝ ꯑꯩ ꯀꯖꯤꯟ ꯑꯈꯣꯏ ꯂꯩꯃꯤꯟꯅꯕꯗꯣ
ꯃꯈꯣꯟ ꯌꯥꯝ ꯐꯖꯔꯝꯕꯅꯤꯅꯦ
ꯎꯝ ꯐꯖꯕꯅꯦ ꯃꯤꯖ꯭ꯋꯤꯛꯁꯨ ꯌꯥꯝ ꯍꯩꯏꯕꯅꯦ ꯇꯝꯕꯅꯤꯅ ꯃꯥꯗꯤ
ꯃꯥꯅꯦ ꯃꯥꯅꯦ
ꯑꯁꯤꯒꯤ ꯐꯣꯟꯁꯤꯅꯦ ꯇꯝꯅꯤꯡꯗꯦꯗ ꯑꯈꯣꯏꯗꯤ
ꯅꯨꯄꯤꯅ ꯒꯤꯇꯔ ꯈꯤꯡꯕ ꯒꯤꯇꯔ ꯈꯣꯡꯕ ꯍꯩꯕꯗꯣ ꯌꯥꯝ ꯐꯖꯕꯅꯤ ꯌꯦꯡꯕꯗꯁꯨ ꯅꯨꯡꯉꯥꯏ
ꯎꯝ ꯑꯗꯨ ꯑꯣꯏꯔꯁꯨ ꯈꯣꯏꯗꯤ ꯍꯩ ꯨ ꯍꯥꯏꯔꯣꯏꯗ
ꯇꯝꯗꯗꯤ ꯀꯃꯥꯏꯅ ꯍꯩꯒꯅꯤ
ꯑꯗꯨ ꯑꯣꯏꯔꯁꯨ ꯏꯁꯩ ꯁꯛꯄꯁꯨ ꯑ ꯀꯔꯤ ꯍꯥꯏꯁꯤꯔ ꯏꯁꯩ ꯏꯁꯩ ꯁꯛꯄꯁꯨ ꯈꯪꯗꯦ
ꯀꯒꯣꯟ ꯕꯥꯏꯅ ꯁꯛꯄ ꯖꯥꯠꯇꯨꯔꯕ
ꯈꯪꯗꯦꯗ ꯑꯗꯨꯕꯨꯗꯤ
ꯍꯩꯔꯝꯒꯅꯤꯗ ꯅꯣꯏ ꯅꯆꯤꯟ ꯊꯤꯕꯩꯅꯤ ꯅꯣꯏ
ꯍꯩꯇꯦ ꯑꯈꯣꯏ ꯗꯤ ꯀꯔꯤꯁꯨ ꯍꯩꯕ ꯂꯩꯇꯦ ꯑꯩꯒꯤ ꯈꯣꯟꯖꯦꯜ ꯑꯃꯨꯛ ꯇꯥꯕ ꯍꯧꯔꯦ‌‌ ꯅꯪ ꯅꯪꯒꯤ ꯐꯣꯟꯁꯦ ꯀꯃꯥꯏꯅ ꯇꯥꯎꯕꯒꯤꯔ
ꯑꯩ ꯈꯨꯟ ꯅꯪꯒꯤ ꯈꯨꯟꯖꯦꯜꯗꯣ ꯑꯃꯨꯛꯀ ꯌꯦꯡꯕ꯭ꯔ ꯑꯃꯨꯛꯀ
ꯅꯪꯒꯤ ꯐꯣꯟꯁꯦ ꯀꯃꯥꯏꯅ ꯇꯥꯎꯕꯤꯒꯤꯔ
ꯑꯩꯒꯤ ꯐꯣꯟꯅꯔ ꯈꯪꯗꯦꯅꯦ ꯑꯩꯗꯤ
ꯍꯧꯖꯤꯛꯇꯤ ꯑ ꯍꯧꯖꯤꯛꯇꯤ ꯌꯥꯔꯦ ꯏꯃꯥꯟꯅꯕꯤ ꯅꯣꯏ ꯑꯅꯤ ꯎꯝ ꯍꯥꯟꯅ ꯀꯣꯜ ꯇꯧꯕ ꯃꯥꯜꯂꯦꯀꯣ ꯑꯗꯨꯁꯨꯃꯨꯛ ꯅꯣꯏꯅꯤꯒꯤ ꯈꯣꯟꯖꯦꯜꯗꯨ ꯐꯖꯅ ꯇꯥꯗꯦ ꯍꯥꯏꯌꯦ
ꯐꯖꯅ ꯇꯥꯗꯦ
ꯎꯝ
ꯍꯣꯏ ꯇꯥꯗꯦ ꯍꯣꯏ ꯃꯥꯥꯒ ꯏꯕꯥꯅꯤ ꯆꯥꯅꯗꯕꯩꯔ ꯈꯪꯗꯦꯅꯦ ꯇꯥꯗꯦꯅꯦ ꯀꯔꯤꯁꯨ ꯑꯈꯣꯏꯅꯤꯁꯨ ꯍꯧꯖꯤꯛ ꯆꯅꯩ ꯀꯣ
ꯎꯝ ꯃꯄꯨ ꯅꯠꯇꯕꯅꯤꯅ ꯍꯧꯖꯤꯛ
ꯃꯥꯅꯤ ꯃꯥꯅꯤ
ꯑꯗꯨꯒꯤ ꯑꯣꯏꯔꯝꯅꯤ ꯑꯈꯣꯏ ꯍꯣꯏ ꯑꯁ ꯉꯥꯏꯌꫭ ꯑꯩꯗꯤ ꯑꯩꯉꯣꯟꯗ ꯃꯤ ꯀꯣꯜ ꯇꯧ ꯂꯣꯏ ꯕꯤꯖꯤ ꯍꯥꯏꯌꯦ ꯍꯥꯏꯌꯦ
ꯑꯣ
ꯑꯗꯨꯅ ꯎꯝ ꯑꯩꯒ ꯅꯨꯄꯥ ꯑꯃ ꯑꯦꯠꯃꯤꯟꯗꯣ ꯇꯦꯛꯁ ꯊꯥꯕ ꯀꯔꯤ ꯇꯧꯕꯒꯤꯔꯅ ꯑꯩ ꯄꯩꯁꯥ ꯌꯥꯝ ꯄꯥꯝꯃꯨꯏꯔꯀꯣ ꯍꯥꯏꯔꯒ ꯃꯥꯁꯨꯨ ꯅꯣꯛꯔꯒ ꯂꯩ
ꯈꯪꯗꯦꯅꯦ ꯑꯩꯁꯨ ꯑꯅꯧ ꯄꯥꯏꯕ ꯀꯥꯟꯗ ꯍꯟꯗꯛꯇꯤ ꯍꯟꯗꯛ ꯇꯤ ꯈꯣꯏꯕꯨ ꯇꯧꯔꯔꯣꯏꯗ
ꯀꯔꯤꯒꯤꯔꯣ
ꯃꯤ ꯈꯪꯗꯦ ꯑꯩꯈꯣꯏ ꯑꯩꯈꯣꯏ ꯐꯦꯝꯂꯤ ꯈꯣꯏꯒꯤ ꯃꯤꯁꯨ ꯑꯩꯅ ꯈꯔ ꯍꯥꯞꯄꯦꯕꯀꯣ ꯗꯨ ꯈꯣꯏꯒ ꯐꯖꯅ ꯐꯥꯎꯅꯒꯦ ꯑꯗꯨꯒ ꯌꯦꯡꯕ ꯇꯥꯔꯦ
ꯎꯝ ꯑꯩꯈꯣꯏꯗ ꯎꯝ ꯀꯣꯜ ꯇꯧꯔꯛꯀꯦ ꯍꯥꯏ ꯕ ꯑꯩꯉꯣꯟꯗꯁꯨ ꯑꯗꯣ ꯃꯣꯏꯅ ꯑ ꯑꯩꯒꯤꯗꯣ ꯑꯗꯨꯝ ꯕꯤꯖꯤ ꯊꯣꯛꯄ ꯑꯗꯨꯒꯤ ꯏꯃꯥꯟꯅꯕ ꯑꯃ ꯂꯩꯌꯦ ꯅꯝꯕꯔ ꯄꯤꯌꯣꯔꯥ ꯅꯣꯏ ꯑꯅꯤ ꯀꯣꯜ ꯇꯧꯔꯛꯑꯣ ꯍꯥꯏꯔꯒ ꯅꯨꯄꯥ ꯃꯥꯥꯕꯨꯗꯤ ꯀꯣꯜ ꯇꯧꯅꯤꯡꯗꯦ ꯍꯥꯏꯌꯦ ꯃꯣꯏꯗꯣ
ꯑꯣ ꯎꯝ ꯀꯅꯅꯥ ꯍꯥꯏꯕ ꯇꯧꯗꯦ ꯑꯩꯗꯤ ꯑꯩꯗꯤ ꯒꯥꯟ ꯆꯔꯨꯛ ꯆꯅꯩꯒꯨꯝꯕꯗꯤ ꯐꯣꯟ ꯇꯧꯔꯛꯑꯦ
ꯎꯝ ꯍꯣꯏ ꯁꯤꯅꯤꯗꯥ ꯑꯩꯈꯣꯏꯗꯤ ꯅꯨꯄꯤꯕꯨ ꯌꯥꯝꯕ
ꯍꯣꯏ ꯎꯝ ꯀꯅꯥ ꯑꯩꯈꯣꯏꯕꯨꯗꯤ ꯌꯥꯝ ꯇꯧꯔꯦ ꯀꯅꯥ ꯍꯥꯏꯕꯕꯨ ꯅꯪꯅꯦ ꯅꯪꯒꯤ ꯎꯝ
ꯏꯃꯥꯟꯅꯕꯤ ꯑꯃ ꯏꯃꯥꯟꯅꯕꯤ ꯑꯍꯨꯝ ꯑꯩꯈꯣꯏ ꯑꯩ ꯌꯥꯎꯔꯒ ꯑ ꯍꯨꯝꯗꯤ ꯁꯨꯈ꯭ꯔꯦꯅ ꯁꯤꯅ ꯃꯔꯤ
ꯑꯣ ꯍꯣꯏ ꯑꯗꯨꯒ ꯌꯥꯎꯔꯤ ꯃꯤ ꯃꯔꯤ ꯃꯉꯥ
ꯎꯝ ꯌꯥꯎꯔꯝꯅꯤ ꯃꯤ ꯌꯥꯝ ꯂꯩꯌꯦ ꯃꯣꯏꯗꯣ ꯏꯀꯥꯏꯌꯦ ꯍꯥꯏꯌꯦ ꯅꯝꯕꯔ ꯄꯤꯒꯦ ꯍꯥꯏꯔꯒ ꯑꯩꯅ ꯋꯥꯔꯤꯁꯨ ꯂꯤꯅꯤꯉꯥꯏ ꯂꯩꯇꯦ ꯍꯥꯏꯌꯦ
ꯇꯥꯏꯝꯃꯤꯁꯨ ꯇꯥꯏꯝꯃꯤꯁꯨ ꯁꯥꯟꯅꯩꯉꯦ ꯇꯥꯏꯝꯃꯤꯒ ꯁꯥꯟꯅꯕꯗꯤ ꯅꯨꯡꯉꯥꯏꯌꯦ
ꯑꯣ
ꯇꯥꯏꯃꯤꯡ ꯈꯣꯏꯒ ꯁꯥꯅꯕꯗꯤ ꯀꯣ
ꯎꯝ ꯀꯔꯤꯒꯤ ꯅꯨꯡꯉꯥꯏꯕ꯭ꯔꯣ
ꯈꯔ ꯍꯥꯏꯕꯗꯤ ꯎꯝ ꯃꯣꯏꯒꯤ ꯃꯔꯣꯟꯗꯨꯁꯨ ꯈꯔ ꯁꯦꯡꯉꯤꯗꯅ ꯑꯩꯈꯣꯏꯒ ꯍꯥꯏꯔꯒꯗꯤꯀꯣ ꯄ꯭ꯂꯁ ꯃꯣꯏꯗꯤ ꯑꯗꯨꯝ
ꯑꯈꯣꯏꯗꯤ ꯁꯦꯡꯉꯦ ꯑꯈꯣꯏꯁꯨ ꯁꯦꯡꯉꯦꯗꯥ
ꯍꯣꯏ ꯁꯦꯡꯉꯦ ꯁꯦꯡꯉꯦ ꯁꯦꯡꯗꯦ ꯍꯥꯏꯕꯗꯤ ꯅꯠꯇꯦꯗ ꯁꯦꯡꯉꯦ ꯑꯗꯨꯕꯨ ꯈꯔ
ꯑꯗꯣ ꯎꯝ ꯑꯩꯈꯣꯏ ꯃꯔꯛꯇ ꯅꯨꯄꯤ ꯑꯃ ꯂꯩꯌꯦꯀꯣ ꯑꯩꯈꯣꯏ ꯃꯁꯦꯜꯅꯦꯕꯀꯣ ꯑꯈꯣꯏ ꯇ꯭ꯔꯥꯏꯕ ꯑꯈꯣꯏ ꯇ꯭ꯔꯥꯏꯕꯦꯜ ꯃꯁꯦꯟꯅꯦꯕꯀꯣ ꯀꯣ ꯑꯗꯨ ꯃꯥꯏ ꯃꯥꯒꯤ ꯈꯨꯡꯉꯥꯡꯗꯨꯗꯤ ꯀꯔꯤ ꯍꯥꯏꯕ꯭ꯔꯥ ꯑꯗꯨꯝ ꯌꯥꯝ ꯁꯦꯡꯕꯀꯣ ꯗꯨꯝ ꯃꯩꯇꯩ ꯃꯩ ꯇꯩ ꯃꯆꯥꯒꯤ ꯈꯣꯟ ꯃꯈꯣꯟꯒ ꯆꯞ ꯃꯥꯟꯅꯕ ꯇ꯭ꯔꯥꯏꯕꯦꯜꯅꯦ ꯍꯥꯏꯅ ꯍꯥꯏꯅꯤꯡꯉꯥꯏ ꯂꯩꯇꯕ ꯇꯧꯒꯅꯤ ꯍꯥꯏꯔꯁꯨ ꯈꯔ ꯈꯔꯕꯨꯗꯤ ꯑꯗꯨꯝ ꯎꯝ ꯈꯔ ꯈꯔꯕꯨꯗꯤ ꯑꯗꯨꯝ ꯈꯣꯏꯗꯤ ꯍꯣꯏꯅꯤꯗ ꯍꯥꯏꯕꯗꯤ ꯑꯩ ꯏꯁꯥꯃꯛꯁꯨ ꯑꯩꯁꯨ ꯁꯤꯗ ꯑꯗꯨꯝ ꯂꯩꯔꯛꯄꯅꯦꯕꯀꯣ ꯏꯝꯐꯥꯜꯗꯀꯣ ꯑꯗꯨꯕꯨ ꯑꯗꯨꯝ ꯇꯥꯕ ꯀꯥꯟꯗ ꯏꯕꯥꯅꯤ ꯉꯥꯡꯅꯕ ꯀꯥꯟꯗꯗꯤ ꯈꯪꯉꯣꯏꯌꯦ ꯑꯗꯨꯕꯨ ꯑ ꯃꯤ ꯈꯔ ꯍꯩꯕ ꯈꯣꯏꯅ ꯇꯥꯕ ꯀꯥꯟꯗꯗꯤ ꯍꯣꯏ ꯅꯪꯒꯤꯁꯨ ꯈꯔ ꯈꯣꯏꯌꯦ ꯍꯥꯏꯅ ꯑꯗꯨꯃꯥꯏꯅ ꯍꯥꯏꯔꯛꯀꯅꯤꯕ
ꯎꯝ ꯑꯁ ꯑꯩꯒꯤꯗꯤ ꯌꯥꯝ ꯈꯣꯏꯕ ꯃꯥꯜꯂꯦ ꯈꯥꯔ ꯅꯠꯇ꯭ꯔꯦ
ꯇꯥꯗꯟ ꯈꯣꯏꯔꯕꯣ ꯈꯣꯏꯔꯕꯣ
ꯈꯣꯏ ꯂꯣꯏ
ꯑ꯭ꯝ
ꯑꯗꯨ ꯑꯣꯏꯔꯁꯨ ꯄꯥꯝꯕꯅꯤꯅ ꯎꯄꯥꯏ ꯂꯩꯇ꯭ꯔꯦ ꯇꯧꯗ꯭ꯔꯗꯤ
ꯃꯥꯅꯤꯅꯦ
ꯅꯣꯏ ꯅꯣꯏꯒꯤ ꯊꯕꯛꯇꯤ ꯀ꯭ꯔꯤ ꯊꯕꯛꯔꯣ
ꯑꯈꯣꯏ ꯊꯕꯛꯇꯤ ꯗꯨꯝ ꯀꯝꯄꯅꯤꯒꯤꯅꯤꯅ ꯑꯗꯨꯝ
ꯈꯪꯉꯝꯃꯣꯏꯒꯦꯔꯥ ꯈꯪꯗꯦꯅꯦ ꯑꯩꯅ ꯑꯃꯨꯛ ꯑꯦꯛꯁꯇ꯭ꯔꯥ ꯌꯦꯡꯉꯣ ꯒꯥꯔꯤ ꯑꯃꯨꯛ ꯊꯧꯕꯤꯌꯦꯀꯣ ꯒꯥꯔꯤ ꯊꯧꯕ ꯍꯩꯕꯒꯤ
ꯑꯣ ꯅꯨꯡꯉꯥꯏꯅ ꯑꯗꯨꯗꯤ ꯅꯪꯒꯤꯗꯤ
ꯀ꯭ꯔꯤ ꯅꯨꯡꯉꯥꯏꯕꯅꯣꯗ ꯋꯥꯕꯅ ꯉꯔꯥꯡꯁꯨ ꯉꯥ ꯐꯥꯕ ꯆꯠꯂꯦ
ꯁ ꯅꯨꯡꯉꯥꯏ ꯑꯈꯣꯏꯕꯨꯁꯨ ꯀꯥꯎꯕ ꯌꯥꯗ꯭ꯔꯣ ꯑꯗꯨꯗꯤ
ꯅꯣꯏ ꯆꯠ ꯆꯠꯄ ꯉꯝꯃꯣꯏ ꯅꯣꯏ
ꯃꯄꯥꯟꯗ ꯂꯦꯞꯂꯔꯒ ꯌꯦꯡꯕ ꯌꯥꯏꯅ ꯅꯣꯏꯒꯤ
ꯑꯈꯣꯏ ꯉꯥꯕꯨꯗꯤ ꯈꯔ ꯐꯥꯏꯕꯀꯣ ꯈꯣꯏꯗꯀꯣ ꯑꯗꯨꯒ ꯈꯔꯨꯏꯒꯤꯗꯣ ꯈꯔꯨꯏꯒꯤꯗꯣ ꯎꯝ ꯈꯣꯏꯇꯦꯛ ꯈꯣꯏꯇꯦꯛꯇꯣ ꯊꯥꯏꯌꯦꯕ ꯑꯗꯨꯗꯨꯅꯗꯤ ꯈꯣꯏꯇꯦꯛ ꯈꯣꯏꯇꯦꯛꯇ ꯊꯥꯕꯗꯨꯗꯤ ꯑꯗꯨꯗꯤ ꯃ
ꯎꯝ ꯉꯥꯏꯌꯣ ꯑꯩ ꯍꯜꯂꯛꯑꯒ ꯑꯃꯨꯛ ꯀꯣꯜ ꯇꯧꯒꯦꯀꯣ ꯎꯝ ꯎꯝ ꯑꯁꯤ ꯅꯝꯕ꯭ꯔꯗ ꯑꯃꯨꯛ ꯀꯣꯜ ꯇꯧꯒꯦ
ꯍꯣꯍꯣ ꯍꯣꯏ